ꯇꯥꯕꯔꯥ
ꯍꯜꯂꯣ ꯑ ꯇꯥꯔꯦ ꯇꯥꯔꯦ
ꯑꯩꯗꯤ ꯃꯇꯝ ꯂꯣꯏꯈ꯭ꯔꯕꯅ ꯄꯥꯈꯠꯂꯨꯔꯦꯅꯦ
ꯃꯤ ꯄꯩꯁꯥ ꯃꯤ ꯄꯩꯁꯥ ꯂꯨꯄꯥ ꯆꯥꯇ꯭ꯔꯦꯠ ꯆꯪꯅꯔꯦ ꯆꯪꯅꯔꯛꯀꯗꯣꯔꯦ ꯏꯆꯟꯇꯣꯝꯕꯤꯒꯤ ꯂꯤꯁꯤꯡ ꯑꯃꯒ ꯆꯥꯆꯥꯒꯤ
ꯏꯆꯟꯇꯣꯝꯕꯤ ꯂꯤꯁꯤꯡ ꯑꯃꯒ ꯀꯌꯥ ꯆꯪꯉꯛꯏꯕ
ꯂꯤꯁꯤꯡ ꯑꯃꯒ ꯆꯅꯤ ꯍꯥꯏꯕ꯭ꯔꯥ ꯆꯥꯃꯔꯤ ꯍꯥꯏꯕ꯭ꯔꯥ ꯍꯥꯏ
ꯏꯃꯥ ꯌꯥꯝ ꯆꯪꯉꯛꯏꯍꯦ
ꯃꯥ ꯐꯣꯟ ꯋꯥꯔꯤ ꯐꯖꯅ ꯁꯥꯟꯅꯔꯝꯃꯦ ꯑꯩꯒꯁꯨ ꯉꯔꯥꯡ ꯃꯔꯤꯔꯥ ꯑꯍꯨꯝꯔꯥ ꯁꯥꯟꯅꯈꯤ
ꯑꯣ
ꯑꯩꯗꯤ ꯃꯤ ꯃꯉꯥ ꯁꯥꯟꯅꯕ ꯗ ꯉꯥꯏꯔꯤꯌꯦ
ꯑꯣ ꯁꯝꯃꯤꯠ ꯇꯧꯈꯤꯗ ꯉꯥꯏꯔꯤ
ꯅꯪꯗꯤ
ꯑꯩꯁꯨ ꯃꯤ ꯑꯩ ꯃꯤ ꯁꯤꯛꯁꯇꯤꯟ ꯁꯥꯟꯅꯗ ꯉꯥꯏꯔꯤ
ꯏꯁ ꯑꯗꯨꯗꯤ ꯆꯥꯇꯔꯨꯛ ꯍꯦꯂꯅꯤ ꯂꯤꯁꯤꯡꯑꯃꯒ ꯆꯥꯇꯔꯨꯛ ꯍꯦꯜꯂꯅꯤꯌꯦ
ꯑ ꯍꯥ ꯑꯩ ꯂꯨꯄꯥ ꯆꯥꯇꯔꯨꯛ ꯆꯪꯉꯛꯈ꯭ꯔꯦ ꯑꯗꯨꯏ ꯃꯇꯨꯡ ꯆꯪꯉꯛꯇ꯭ꯔꯤ ꯍꯨꯝ
ꯏꯆꯟꯇꯣꯝꯕꯤꯗꯤ ꯐꯅꯌꯥꯕꯨ ꯆꯪꯉꯛꯏꯅꯦ ꯃꯥꯗꯦ ꯑꯩꯗꯤ ꯃꯔꯛꯇꯖꯨ ꯀꯣꯜ ꯌꯥꯒꯤꯗꯕ ꯃꯌꯥꯝ ꯌꯥꯎꯕꯅꯦꯕ
ꯑꯣ ꯃꯤ ꯃꯤ ꯁꯤꯛꯁꯇꯤꯟꯒꯤ ꯁꯥꯟꯅꯔꯒ ꯐꯔꯨꯝ ꯌꯦꯔꯨꯝ ꯊꯣꯡꯒꯅꯤ ꯆꯔꯦ
ꯃꯤ ꯁꯤꯛꯁꯇꯤꯟ ꯅꯠꯇꯦ ꯃꯤ ꯇꯔꯥ ꯁꯥꯟꯅꯒꯤꯕꯗꯅꯦ ꯑꯩ ꯂꯨꯄꯥ ꯆꯥꯇ꯭ꯔꯨꯛ ꯆꯉꯛꯄꯗ
ꯍꯧꯖꯤꯛ ꯑꯩꯒ ꯁꯥꯟꯅꯩꯁꯦ ꯇꯔꯥꯃꯥꯊꯣꯏ ꯁꯨꯔꯕꯣ
ꯅꯪꯒ ꯁꯥꯟꯅꯩꯖꯤꯅꯅꯦ ꯅꯠꯇꯦ ꯑꯗꯨꯒꯤ ꯃꯇꯨꯡꯗ ꯁꯃꯤꯠ ꯇꯧꯗ꯭ꯔꯤꯕ ꯑꯩꯗꯣ ꯃꯉꯥ ꯑꯃ ꯁꯃꯤꯠ ꯇꯧꯒ꯭ꯔꯦꯗꯅ ꯑꯗꯨꯒꯤ ꯄꯩꯁꯥꯗꯤ ꯆꯪꯉꯛꯇ꯭ꯔꯤꯕ
ꯎꯝ
ꯅꯪꯒ ꯁꯕꯦꯟꯇꯤꯟ ꯁꯨꯗꯣꯏꯕ
ꯎꯝ
ꯌꯦꯔꯨꯝ ꯊꯣꯡꯕ ꯍꯥꯎꯔꯦ ꯃꯦꯝ ꯃꯦꯝꯅ ꯀꯩ ꯀꯩ ꯍꯥꯏꯔꯛꯀꯦ ꯃꯦꯝꯀ ꯍꯥꯏꯔꯛꯇ꯭ꯔꯣ
ꯃꯦꯝꯗꯣ ꯁꯥꯎꯕ ꯃꯥꯜꯂꯤꯉꯣ
ꯑꯩꯗꯤ ꯏꯆꯟ ꯇꯣꯝꯕꯤꯗ ꯂꯤꯞ ꯊꯝꯃꯝꯃꯣꯅ ꯍꯥꯏꯒꯤꯝꯅꯦ
ꯃꯦꯝꯗꯣ ꯁꯥꯎꯕ ꯃꯥꯜꯂꯦ ꯑ ꯂꯤꯞ ꯏꯔꯝꯗꯕꯤꯗ ꯑꯥꯎ
ꯑꯥ ꯂꯤ ꯍꯥꯥ
ꯑꯦ ꯂꯣꯟꯖꯜꯂꯣ ꯍꯥꯏꯔꯒ ꯂꯥꯡꯕꯒꯤꯅꯦ ꯍꯣꯏ
ꯅꯣꯏ ꯀꯥꯒꯤ ꯆꯤꯆꯦ ꯍꯣꯏ ꯀꯩ ꯍꯣꯏ ꯑꯝꯇ ꯌꯥꯗꯣ
ꯌꯥꯎꯗꯦ ꯑꯃꯅ ꯑꯥꯏꯐꯣꯟ ꯄꯥꯏꯕ ꯑꯃꯅ ꯌꯥꯎ ꯍꯗꯦꯌꯦ ꯑꯦꯂꯦ ꯅꯥꯁꯨ ꯌꯥꯎꯕꯅꯦꯕꯀꯣ ꯃꯥ ꯁꯥꯟꯅꯕ ꯌꯥꯗꯦ
ꯑꯣ
ꯄꯦꯜꯂꯦ ꯑꯩꯉꯣꯟꯗꯩ ꯁꯥꯅꯕ ꯌꯈꯤꯗꯔ꯭ꯦ
ꯎꯝ ꯃꯤꯁ ꯀꯗꯤ ꯁꯥꯅꯔꯕꯣ ꯅꯪ
ꯁꯅꯗꯔ꯭ꯤ
ꯁꯅꯧ ꯑꯣ ꯃꯤꯗ ꯀ
ꯃꯤꯁꯅ ꯑꯩꯉꯣꯟꯗ ꯍꯪꯉꯛꯑꯝꯕꯅꯤ ꯉꯔꯥꯡ ꯑ ꯉꫪꯥꯡ ꯂꯣ ꯊꯥꯗ ꯊꯪꯉꯛꯑꯝꯕꯅꯤ ꯆꯪꯉꯒ ꯑꯩꯅ ꯄ꯭ꯔꯦꯛꯇꯤꯀꯦꯜ ꯌꯥꯝ ꯀꯟꯅ ꯏꯔꯤꯉꯩꯒꯤꯗꯔ ꯔꯤꯄꯣꯔꯠ ꯏꯔꯤꯉꯩꯗꯔ ꯑꯃ ꯑꯣꯏꯕꯅꯦ
ꯎꯝ
ꯅꯣꯏ ꯑꯦꯛꯖꯥꯝ ꯂꯩꯕ꯭ꯔꯥ ꯍꯪꯉꯝꯃꯤ ꯑ ꯂꯩ ꯍꯥꯏꯔꯦ ꯑꯗꯩꯗꯤ ꯑꯣ ꯐꯔꯦ ꯐꯔꯦꯅ ꯍꯥꯏꯔ ꯊꯣꯛꯈ꯭ꯔꯦ ꯗꯨꯝ
ꯑꯣ ꯄꯩꯁꯥ ꯑꯗꯨ ꯈꯤꯇꯪ ꯐꯪꯉꯛꯑꯗꯤ ꯀꯥꯟꯅꯩꯗꯅ
ꯎꯝ ꯃꯤꯁꯀ ꯀꯔꯤ ꯀꯔꯤ ꯋꯥꯔꯤ ꯁꯅꯒꯦ
ꯑꯁ ꯃꯤꯁꯀ ꯁꯥꯟꯅꯗꯤ ꯃꯥꯒꯤ ꯋꯥꯔꯤ ꯃꯌꯥꯝ ꯂꯤꯔꯛꯑꯦ ꯑꯩꯗꯤ ꯄꯥꯛꯄꯨ ꯉꯥꯡꯗꯦ ꯃꯤꯁꯀ ꯁꯥꯟꯅ ꯀꯥꯟꯗꯗꯤ ꯏꯆꯟꯇꯣꯝꯕꯤꯒ ꯁꯥꯟꯅꯕꯗꯤ ꯆꯟꯇꯣꯝꯕꯤ ꯌꯥꯝ ꯉꯥꯡꯑꯦ ꯍꯥꯏꯕꯅꯦ
ꯑꯥ ꯃꯥ ꯌꯨꯝꯒꯤ ꯋꯥꯔꯤ ꯐꯪꯅꯤ ꯂꯤꯁꯜꯂꯦꯌꯦ
ꯎꯝ ꯏꯜꯦ ꯑ ꯁꯨ ꯌꯦꯟ ꯉꯃꯤ ꯑꯣꯏꯔꯗꯒꯉꯕꯤꯁꯂꯦ ꯍ
ꯎꯝ
ꯎꯂꯦꯅꯥ ꯍꯣꯏ ꯑꯝꯇ ꯍꯜꯂꯛꯇ꯭ꯔꯤꯕ
ꯎꯂꯦꯅꯥ ꯂꯥꯛꯈ꯭ꯔꯦ
ꯑꯣ
ꯑ ꯃꯦꯝ ꯀꯤꯕꯩꯔꯥ ꯈꯪꯗꯦ ꯂꯥꯛꯈ꯭ꯔꯦ
ꯍꯌꯦꯡ ꯑꯦꯟ ꯁꯤꯁꯤ ꯀ꯭ꯂꯥꯁ ꯂꯩꯕꯅꯦ ꯅꯪꯅꯕꯕꯨ ꯂꯥꯛꯏ ꯑꯣꯏꯔꯝꯅꯤ
ꯑꯣ ꯅꯪ ꯅꯪꯗꯤ ꯂꯥꯛꯑꯣꯏꯗ꯭ꯔꯣ
ꯑꯩ ꯅꯍꯥꯟ ꯂꯤꯞ ꯂꯧꯊꯣꯛꯑꯝꯃꯦ
ꯎꯝ
ꯍꯌꯦꯡ ꯂꯥꯛ ꯆꯪꯗꯤ ꯆꯪꯉꯛꯀꯅꯤ ꯑꯗꯣ ꯈꯔ ꯊꯦꯡꯅ ꯆꯪꯉꯛꯀꯅꯤ ꯍꯥꯏꯌꯦꯡ
ꯎ ꯅꯪ ꯀꯔꯤ ꯁꯕꯖꯦꯛ ꯑꯣꯏꯅ ꯂꯧꯔꯤꯁꯦ ꯅꯣꯏ ꯄ꯭ꯔꯦꯛꯇꯤꯀꯦꯜ ꯂꯣꯏꯈ꯭ꯔꯕꯣ
ꯕꯣꯠꯅꯤ ꯗꯦꯠ ꯁꯤꯛꯁꯇꯤꯟꯗ
ꯎꯝ
ꯑꯗꯨ ꯖꯤ ꯏꯒꯤ ꯃꯇꯝꯁꯦ ꯑꯁ ꯈꯪ ꯀꯥꯟꯗꯅꯣ ꯈꯪꯗ꯭ꯔꯦꯕ
ꯍꯣꯏꯁꯨꯨꯖꯤ ꯏꯒꯤ ꯑ ꯃꯥꯟꯅꯩꯀꯣ
ꯎꯝ ꯀꯩꯌꯤꯝ ꯍꯦꯛ ꯍꯥꯏꯔꯛꯇꯦ ꯇꯧꯔꯤꯁꯦ
ꯑꯗꯨꯅꯦ ꯃꯤꯒꯗꯤ ꯃꯣꯢ ꯗꯦꯠ ꯑꯩꯇꯤꯟꯗꯒ ꯇꯧꯅꯤ ꯍꯥꯏ ꯍꯥꯏꯕꯅꯤ ꯉꯥꯁꯥꯏꯗꯤ ꯂꯨꯍꯣꯡꯕ ꯗꯦꯠ ꯅꯥꯏꯟ
ꯑꯣ ꯍꯨꯝ ꯍꯨꯝ
ꯐꯔꯝ ꯎꯝ ꯅꯪꯗꯣ ꯀꯩ ꯂꯝꯗꯩꯅꯣ
ꯑꯩ ꯂꯥꯡꯃꯩꯗꯣꯡꯗꯒꯤ
ꯑꯣ ꯑꯣ ꯑꯣ ꯅꯣꯏ ꯆꯦꯗꯣ ꯌꯥꯝ ꯅꯨꯡꯉꯥꯏꯕꯅꯤꯅꯦ
ꯍꯨ ꯍꯨꯝ ꯅꯨꯡꯉꯥꯏꯕꯅꯦ ꯐꯦꯠ ꯐꯥ ꯐꯦꯠ ꯐꯥ ꯌꯥꯝ ꯀꯟꯕꯅꯦ
ꯅꯪꯅꯦ ꯍꯦꯟꯅ ꯑꯍꯟꯕꯨ ꯃꯥꯜꯂꯦ ꯍꯥꯏꯕ ꯃꯥꯅ ꯑꯉꯥꯡ ꯃꯆꯥꯗꯧꯅ ꯇꯧꯋꯦ ꯍꯥꯏꯕ
ꯎꯝ
ꯎꯝ ꯎꯝ
ꯃꯥꯗꯤ ꯀꯩꯝ ꯈꯪꯖꯗꯕꯅꯤ
ꯍꯨꯝ ꯍꯨꯝ ꯍꯨꯝ ꯑꯗꯨꯅ ꯍꯥꯏꯁꯦ ꯃꯥꯅ ꯑꯩꯗꯤ ꯅꯪꯅꯕꯨ ꯃꯆꯦꯕꯨ ꯃꯥꯟꯖꯜ ꯄꯦ ꯅꯪ ꯅꯆꯤꯟ ꯅꯅꯥꯎ ꯀꯌꯥꯅꯣ
ꯑꯩꯈꯣꯏ ꯑꯍꯨꯝ ꯑꯩ ꯃꯈꯥꯗ ꯏꯅꯥꯎꯄꯥ ꯑꯃꯒ
ꯌꯥꯏꯃꯅꯤꯅꯦ ꯑꯗꯨꯗꯤ
ꯎꯝ ꯍꯨ ꯍꯨ
ꯎꯝ ꯑꯩ ꯑꯩꯈꯣꯏ ꯑꯅꯤ ꯑꯩꯒ ꯏꯅꯥꯎꯄꯥ ꯑꯒ
ꯑꯣ
ꯅꯣꯏ ꯆꯦꯁꯨ ꯀꯣꯂꯦꯖ ꯇꯧꯂꯤꯔꯣ ꯍꯧꯖꯤꯛ
ꯇꯧꯗꯦꯗ
ꯎꯝ
ꯃꯥ ꯍꯧꯖꯤꯛ ꯑꯦꯛꯖꯥꯝ ꯑꯦꯛꯖꯥꯝꯒꯤ ꯀꯩꯅꯣ ꯂꯩꯕ꯭ꯔ ꯀꯣꯆꯤꯡꯒꯤꯗ ꯂꯩꯕ꯭ꯔ ꯀꯣꯆꯤꯡꯕꯨ ꯗꯤ ꯂꯣꯏꯈ꯭ꯔꯕꯅꯦꯕ ꯑꯦꯛꯖꯥꯝ ꯊꯥꯗꯧꯒꯤ ꯂꯩ
ꯅꯣꯏ ꯑꯕꯨꯡꯉꯣꯅ ꯀ꯭ꯥꯂꯁ ꯀꯌꯥ ꯀꯥꯕ ꯍꯥꯥ
ꯍꯟꯗꯛ ꯏꯂꯦꯚꯦꯟ ꯀꯥꯏꯕ
ꯑꯣ ꯑꯣ ꯄꯥꯈꯪ ꯐꯥꯔꯦꯍꯦ ꯑꯗꯨꯗꯤ
ꯐꯔꯦ ꯐꯔꯦꯗ ꯎꯅꯕ ꯆꯠꯇꯣꯏꯅꯦ ꯅꯥꯁꯟꯅꯔ ꯐꯣꯟ ꯄꯥꯏꯅꯤ ꯐꯕꯧꯉꯥ ꯍꯥꯏꯁꯦ ꯈꯪꯕ꯭ꯔꯥ
ꯑꯥ
ꯆꯦꯟ ꯆꯥꯅ ꯑꯩꯁꯤꯜ ꯂꯧꯊꯣꯛꯄ ꯂꯥꯛꯏ ꯅꯠꯇ꯭ꯔꯣꯒ ꯍꯥꯏꯔ ꯐꯤꯔꯣꯟꯗꯨ ꯂꯣꯏ ꯌꯣꯝꯃ ꯀꯨꯝꯊꯔꯛꯏꯅꯦ ꯍꯥꯏꯕ ꯃꯥꯗꯣ ꯕꯣꯔ ꯌꯦꯡꯅꯤꯡꯕꯒꯤ ꯍꯥꯔꯕꯥꯠꯇ
ꯑꯣ ꯑꯣ
ꯕꯣꯜ ꯌꯦꯡꯅꯤꯡꯕꯒꯤꯀꯣ
ꯑꯥ ꯑꯁ ꯕꯣꯜ ꯌꯥꯝ ꯊꯤ ꯅꯨꯡꯉꯥꯏꯌꯦ ꯑꯩ ꯍꯣꯁꯇꯦꯜ ꯆꯪꯅꯤꯉꯛꯇ꯭ꯔꯕ ꯍꯌꯦꯡ ꯉꯥꯔ ꯉꯁꯥꯏꯁꯨ ꯕꯣꯜ ꯌꯥꯝ ꯊꯤ ꯅꯨꯡꯉꯥꯏ
ꯎꯝ
ꯌꯦꯡꯅꯤꯡꯉꯝꯒꯅꯤ ꯃꯣꯏꯗꯤ ꯅꯨꯄꯥꯒ ꯑꯣꯏꯔꯦ
ꯎꯝ
ꯁꯨꯝ ꯅꯪ ꯑꯩ ꯂꯧꯊꯣꯛꯄ ꯂꯥꯛꯏ ꯅꯠꯇ꯭ꯔꯥ
ꯍꯥ ꯍꯥ ꯍꯥ ꯌꯨꯝꯗ ꯂꯥꯛꯑꯦꯗ ꯅꯠꯇ꯭ꯔꯒꯅ ꯑꯍꯥ ꯅꯠꯇꯦ ꯃꯥꯗꯤ ꯑꯧ ꯃꯣꯏ ꯍꯔꯕꯥꯠꯀꯤꯗꯤ ꯅꯤꯠꯀꯤꯒ ꯀꯔꯤ ꯏꯟꯖꯤꯅꯤꯌꯥꯔꯤꯡ ꯇꯝꯒꯗꯕ ꯃꯤꯒ ꯑꯗꯨ ꯈꯔ ꯊꯦꯡ ꯂꯩꯍꯦꯜꯂꯦꯌꯦ ꯑꯗꯨ ꯑꯗꯨꯒꯤ ꯃꯥꯁꯨ ꯂꯩꯍꯟꯗ꯭ꯔꯦ ꯑꯗꯨꯝ ꯆꯩꯕ ꯌꯥꯎꯗ꯭ꯔꯦ
ꯎꯝ ꯐꯩꯌꯦ ꯃꯣꯏ ꯀꯩꯅꯣꯁꯨ ꯆꯥꯎꯒꯨꯝ ꯇꯧꯕꯅꯤꯗ ꯐꯤꯁꯨ ꯌꯥꯝ ꯆꯥꯎꯒꯨꯝ ꯇꯧꯕꯅꯦ ꯍꯣꯁꯇꯦꯜ ꯃꯅꯨꯡꯒꯤꯗꯤ
ꯎꯝ ꯁꯤꯛꯁꯇꯤꯟ ꯂꯧꯕ꯭ꯔꯥ ꯀꯌꯥꯅꯣꯝ ꯇꯧ ꯑꯩꯠꯇꯤꯟꯜ ꯁꯤꯛꯁꯇꯤꯟ ꯑꯩꯈꯣꯏꯆꯦꯁꯨ ꯇꯝꯃꯛ ꯄꯅꯦꯕ
ꯑꯣ ꯑꯗꯨꯒ ꯅꯪꯅ ꯀꯩꯅꯣꯗ ꯇꯝꯃꯛꯄ
ꯎꯝ ꯑꯩꯗꯤ ꯀꯣꯔꯣꯅꯥꯥꯏ ꯃꯇꯝ ꯅꯠꯇꯦ ꯅ꯭ꯌꯨꯌꯥꯔ ꯗ ꯀꯣꯔꯣꯅꯥꯒꯤ ꯃꯇꯝꯅꯤꯅꯀꯣ ꯎꯝ ꯀꯗꯥꯏꯗ ꯇꯧꯗꯣꯏꯅꯣꯁꯨ ꯈꯪꯗꯕꯤ ꯂꯝꯁꯨ ꯊꯣꯛꯇꯕꯅꯤꯅ ꯑꯁ ꯕꯦꯔꯥꯅꯦ ꯑꯩ ꯃꯇꯝꯗꯗꯤ
ꯍꯣꯏ
ꯍꯤ ꯍꯤ ꯍꯨꯝ ꯍꯤ ꯍꯨꯝ ꯇꯦꯟ ꯂꯣꯏꯔꯛꯄꯗꯅ ꯀꯣꯔꯣꯅꯥ ꯂꯩꯁꯜꯂꯦ ꯑꯗꯩꯗꯤ ꯇꯨꯋꯦꯞ ꯂꯣꯏꯔꯛꯄꯗꯅ ꯂꯥꯟ ꯇꯧꯔꯦ ꯑꯩꯈꯣꯏꯒꯤ ꯕꯦꯁꯇꯤ ꯕꯦꯔꯥꯅꯤ
ꯀꯨꯛ ꯑꯅꯧꯕꯤꯗꯨꯕꯨ ꯍꯥꯎꯕ꯭ꯔꯣ
ꯑꯗꯨ ꯑꯗꯨꯝ ꯍꯥꯎꯏꯕꯨ ꯍꯦꯟꯅꯒꯤꯗꯨꯒꯗꯤ ꯃꯅꯥ
ꯀꯩꯒꯤꯅꯣꯕ ꯑꯃ ꯈꯠꯅꯩ ꯍꯥꯏꯔꯕ
ꯎꯝ ꯈꯠꯅꯩ ꯈꯠꯅꯒꯤ ꯍꯥꯏꯌꯦ ꯕꯨꯕꯣꯛ ꯑꯅꯤꯗꯣ
ꯎꯝ
ꯂꯥꯎꯅꯔꯝꯃꯦ ꯍꯥꯏꯕꯔꯣ ꯀꯩꯅꯣ
ꯑꯗꯨꯒ ꯑꯗꯨꯝ ꯂꯥꯛꯈꯤꯗ꯭ꯔꯤꯔꯣ ꯅꯠꯇ꯭ꯔꯒ ꯇꯥꯟꯊꯣꯛꯈ꯭ꯔꯤꯔꯣ
ꯑꯗꯨꯗꯨꯒ ꯉꯔꯥꯡ ꯉꯔꯥꯡ ꯑꯩꯅ ꯅꯝꯕꯔ ꯊꯥꯔꯛꯄ꯭ꯔꯥ ꯉꯔꯥꯡꯗꯣ ꯑꯩꯅ ꯅꯝꯕꯔ ꯊꯥꯔꯛꯄꯗꯣ ꯑꯗꯨꯗ ꯀꯣ ꯃꯣꯏ ꯃꯣꯏꯒꯤ ꯑꯃ ꯀꯨꯛ ꯁꯦꯟꯅꯕ ꯅꯨꯄꯤ ꯑꯦꯟꯁꯥꯡ ꯀꯩꯀꯩ ꯂꯩꯒꯗ ꯂꯩꯅꯕ ꯊꯝꯕ ꯅꯨꯄꯤ ꯗꯣ ꯂꯩꯕꯗꯣ ꯃꯦꯝꯗꯣ ꯑꯗꯨꯗꯨꯅ ꯑ ꯃꯥꯗꯣ ꯅꯥꯈ꯭ꯔꯦ ꯑꯗꯨꯗꯨꯒꯤ ꯅ ꯐꯔꯀꯥꯟ ꯂꯥꯛꯇꯣꯏꯅꯦ ꯍꯥꯏꯔꯛꯑꯦ
ꯑꯗꯨꯏ ꯇꯥꯟꯊꯣꯛꯄ ꯅꯠꯇꯦꯅꯦ
ꯎꯝ
ꯏꯆꯟ ꯇꯣꯝꯕꯤꯅꯗꯤ ꯑꯩꯉꯣꯟꯗ ꯇꯥꯟꯊꯣꯛꯈ꯭ꯔꯦ ꯍꯥꯏꯔꯛꯏꯅꯦ ꯅꯠꯇꯦ ꯁꯨ ꯄꯥꯅꯔꯣ ꯀꯩꯅꯣ
ꯇꯣꯛꯈ꯭ꯔꯦ ꯍꯥꯏꯕ
ꯑꯣ ꯐꯔꯦꯗ ꯃꯥ ꯁꯣꯟꯁꯨ ꯁꯣꯟꯂꯦ
ꯕꯃꯣꯟꯅꯤꯁꯨ ꯍꯥꯏ ꯌꯥꯝ ꯄꯎ
ꯕꯃꯣꯟꯂꯣ ꯑꯗꯨꯕꯣ
ꯍꯣꯏ
ꯑꯁ ꯃꯣꯠꯅ ꯃꯔꯣꯟ ꯑꯃ ꯃꯣꯠꯜꯂꯤꯕ ꯀꯤꯠꯆꯟꯒꯗꯣ ꯃꯅꯝ ꯈꯨꯅꯥꯝ ꯊꯤꯗꯣ ꯌꯦꯡꯉꯣ ꯑꯝꯗ
ꯎꯝ ꯃꯥ ꯅꯒ ꯊꯧꯔꯥꯅꯤ ꯑꯣꯏꯔꯝꯃꯗꯤ ꯑꯁ
ꯎꯝ ꯑꯗꯨꯅꯦ ꯑꯩꯁꯦ ꯃꯣꯠꯂꯦ ꯍꯥꯏꯕ ꯌꯥꯝꯅ ꯃꯣꯏ ꯑꯅꯤ ꯈꯛꯇꯪ ꯂꯩꯕ ꯀꯤꯆꯟ ꯐꯨꯝꯃꯣꯠꯇꯣ ꯌꯦꯡꯉꯣ
ꯎꯝ
ꯃꯅꯝ
ꯑꯦꯟꯖꯥꯡ ꯑꯍꯥꯎꯕ ꯍꯥꯎꯇꯕꯤꯗ ꯊꯣꯡꯉꯦ ꯍꯥꯏꯔꯒ ꯉꯥꯃꯨꯒ ꯌꯥꯎꯋꯤꯉꯣ ꯃꯆꯟꯗꯤ ꯐꯖꯅ ꯁꯤꯒꯤꯅꯦꯕ
ꯍꯣꯏ ꯃꯣꯏꯅ ꯈꯔ ꯑꯃꯈꯞ ꯃꯊꯛꯇꯩ ꯃꯤꯅ ꯈꯔ ꯑꯃꯈꯞ
ꯍꯋꯥꯏ ꯊꯣꯡꯕꯒꯗꯤ ꯈꯪꯕꯔ
ꯎꯝ ꯍꯣꯏ ꯑꯗꯨꯗꯤ ꯅꯪ ꯑꯃꯨꯛ ꯇꯧꯔꯛꯑꯣ
ꯎꯝ ꯀꯩ ꯍꯪꯉꯤꯅꯣ ꯆꯦ ꯃꯩ ꯂꯣꯏ ꯃꯨꯊꯠ ꯑꯩ ꯀꯣꯏꯀꯧ ꯀꯧꯔꯝꯃꯒ ꯃꯩ ꯃꯨꯊꯠ